ꯇꯌꯦ ꯇꯌꯦ
ꯎꯝ
ꯀꯔꯤ ꯇꯧꯔꯤꯅꯣ
ꯑꯣ ꯑꯗꯨꯝ ꯍꯦꯞꯔꯒ ꯂꯩꯕꯅꯦ ꯊꯔꯣꯏ ꯈꯨꯟꯕ ꯆꯠꯂꯣ ꯏꯟꯖꯥꯡ ꯍꯥꯎꯗ꯭ꯔ ꯇꯦ
ꯑꯩ ꯑꯉꯥꯡ ꯂꯧꯕꯤꯅꯕ ꯂꯩꯇꯦꯕ ꯑꯗꯨꯒꯤ ꯑꯁ ꯎꯄꯥꯏ ꯂꯩꯇꯦꯍꯦ ꯑꯥꯡ ꯑꯉꯥꯡꯗꯣ ꯑꯉꯥꯡꯗꯣ ꯈꯔ ꯆꯥꯎꯔꯗꯤꯀꯣ ꯆꯥꯎꯕꯗꯤꯦ ꯑꯩꯒꯔ ꯆ ꯃꯤꯅꯕ ꯅꯨꯡꯉꯥꯏꯅꯤꯍꯦ
ꯑꯣ ꯎꯝ ꯀꯩꯅꯣ ꯅꯪꯒꯤ ꯅꯪꯒꯤ ꯏꯆꯦ ꯑꯆꯧꯕꯗꯣ ꯑꯩꯈꯣꯏꯒꯤ ꯂꯩꯀꯥꯏꯗ ꯂꯩꯕꯗꯣ ꯑꯗꯨ ꯃꯣꯏꯒꯤ ꯑꯉꯥꯡꯁꯤꯡꯁꯨ ꯂꯩꯔꯝꯃꯅꯤꯅ ꯍꯧꯖꯤꯛꯀꯥꯟ ꯁꯨꯇꯤ ꯑꯣꯏꯔꯝꯔꯕꯅꯤꯅ
ꯍꯣꯏ ꯁꯨꯇꯤꯗꯤ ꯑꯣꯏꯔꯝꯅꯤ ꯑꯩꯁꯨ ꯇꯟꯅꯤ ꯇꯟꯕꯒꯤꯅꯤꯗ ꯍꯧꯖꯤꯛ ꯉꯁꯤꯗꯤ
ꯑꯗꯨ ꯉꯁꯤ ꯅꯣꯡ ꯆꯨꯕ꯭ꯔꯥ
ꯁꯤ ꯈꯔ ꯈꯔ ꯆꯨꯋꯦ ꯌꯥꯝ ꯆꯨꯕ ꯑꯣꯏꯗꯦ
ꯎꯝ ꯅꯨꯡꯁꯥ ꯊꯣꯛꯄ꯭ꯔꯣ ꯍꯥꯏꯒꯅꯤ
ꯅꯨꯡꯁꯥ ꯈꯔ ꯁꯣꯛꯑꯦ ꯅꯣꯡ ꯆꯨꯕꯗꯣ ꯇꯣꯛꯈ꯭ꯔꯦ
ꯏꯁꯤꯡꯗꯤ ꯆ ꯆꯥꯎꯗ ꯀꯣ ꯇꯨꯔꯦꯟꯅ
ꯏꯁꯤꯡꯒꯤꯗꯤ ꯆꯥꯎꯗꯅ ꯍꯣꯏ ꯅꯣꯡ ꯐꯖꯅ ꯆꯣꯡꯗꯕꯒꯤ
ꯑꯉꯥꯡꯁꯤꯡꯗꯣ ꯁꯨꯇꯤ ꯑꯣꯏꯔꯕꯝꯅꯤꯅ ꯈꯔ ꯅꯨꯡꯉꯥꯏꯔꯝꯅꯤ ꯃꯤ
ꯑꯣ ꯑꯣ ꯈꯨꯨꯟꯗ ꯈꯔ ꯃꯤ ꯌꯥ ꯑꯩꯈꯣꯏꯗꯁꯨ ꯃꯔꯛ ꯃꯔꯛꯇ ꯑꯉꯥꯡꯁꯤꯡ ꯂꯥꯛꯑꯦ ꯑꯩꯈꯣꯏ ꯏꯆꯥꯅꯨꯄꯤꯒꯁꯨ ꯁꯥꯟꯅꯅꯤꯡꯉꯥꯏꯀꯣ
ꯑꯥ ꯀꯅꯥꯒꯤ ꯑꯉꯥꯡꯅꯣ ꯀꯩꯅꯣ ꯀꯩꯅꯣ ꯅꯪ ꯅꯪꯒꯤ ꯅꯆꯟꯅꯨꯄꯤꯕꯨ ꯄꯨꯔꯣꯏꯖꯒ ꯍꯥꯏꯕꯗꯣ
ꯈꯅꯦ ꯈꯝꯂꯦꯟ ꯂꯣꯅꯦ ꯈꯝꯂꯦꯟꯔꯣ ꯈꯪꯗ꯭ꯔꯣ ꯑꯁ ꯀꯩꯅꯣꯅꯦ ꯎꯔꯤꯝꯐꯨꯜꯒꯤ ꯃꯅꯥꯎꯅꯨꯄꯤꯗꯣ
ꯑꯣ ꯑ
ꯑ ꯈ꯭ꯋꯥꯏꯗꯒ ꯂ ꯑꯣꯏꯕꯗꯨꯔꯥ
ꯑꯣ ꯂꯥꯁꯅꯦ ꯂꯥꯁ ꯌꯥꯝ ꯑꯉꯥꯡꯅꯦ ꯃꯥꯔꯤꯕꯣ ꯑꯁ ꯂꯩꯁꯥꯕꯤ ꯐꯥꯔꯁꯨ ꯑꯗꯨꯝ ꯑꯉꯥꯡ ꯑꯉꯥꯡꯒ ꯇꯤꯟꯅꯕ ꯌꯥꯝ ꯄꯥꯝꯕꯅꯤ
ꯑꯣ ꯑꯁ ꯃꯁꯁꯨ ꯅ ꯊꯀ ꯐꯔ ꯌꯥ ꯁ
ꯍꯣꯏ ꯑꯁ ꯌꯥꯝ ꯆꯥꯎꯈ꯭ꯔꯦ ꯃꯥꯗꯤꯀꯣ ꯌꯥꯝ ꯋꯥꯡꯕꯍꯦ ꯃꯥꯒꯤ ꯈꯣꯡꯁꯨꯣ ꯌꯥꯝ ꯋꯥꯡꯉꯦ
ꯑꯁ ꯅꯍꯥꯟ ꯌꯥꯝ ꯅꯦꯝꯕ ꯅ ꯇ꯭ꯔꯗꯤ
ꯃꯥꯗꯣ ꯑ ꯀꯩꯅꯣꯗꯗꯤ ꯑ ꯋꯥꯡꯉꯦ ꯈꯣꯡꯗꯗꯤ ꯋꯥꯡꯉꯦ ꯈꯣꯡꯁꯨ ꯆꯥꯎꯕ ꯋꯥꯡꯁꯨ ꯁ ꯋꯥꯡꯕ ꯅꯨꯄꯥ ꯃꯥꯒꯤꯅꯦ
ꯑꯗꯣ ꯃꯥ ꯑꯉꯥꯡ ꯃꯥ ꯑꯉꯥꯡ ꯈꯔ ꯑꯉꯥꯡ ꯑꯣꯏꯔꯀꯥꯟꯗ ꯌꯥꯝ ꯅꯦꯝꯕꯗꯣ ꯑꯗꯨ ꯑꯗꯨꯗꯨꯅꯤꯀꯣ ꯆꯁ ꯃꯆꯥꯥꯁ ꯂꯣꯏꯅ ꯀꯥꯎ ꯈꯔꯦ ꯑꯣꯁꯨ ꯎꯗꯨ
ꯎꯝ ꯑ ꯃꯥꯗꯣ ꯆꯦꯟꯕꯗꯤ ꯌꯥꯝ ꯊꯨꯕꯅꯤꯌꯦ ꯑꯗꯨꯒꯤ ꯑꯩꯅ ꯑꯁ ꯅꯪ ꯆꯦꯟꯕꯗ ꯉꯝꯂꯝꯒꯅꯤꯀꯣ ꯁ꯭ꯀꯨꯜꯗ ꯍꯥꯏꯔꯒ ꯑꯣꯍꯣꯏ ꯑꯩꯗꯤ ꯋꯤꯟꯅꯔ ꯇꯥꯕꯅꯦ ꯆꯦꯟꯕꯗ ꯍꯥꯏꯌꯦ ꯐꯥꯔꯁꯇ ꯑꯗꯨꯝ ꯂꯧꯋꯦ ꯍꯥꯏꯌꯦ ꯏꯁꯄꯣꯔꯠꯁꯀꯨꯝꯕꯗꯀꯣ
ꯑꯣꯏꯔꯣꯏ ꯌꯥꯏꯅ
ꯑ ꯑꯁ ꯃꯥꯗꯤ ꯌꯥꯝ ꯀꯜ ꯍꯦ꯫ ꯀꯟꯁꯨ ꯀꯜꯂꯦ ꯆꯦꯟꯕꯁꯨ ꯌꯥꯝ ꯊꯨꯌꯦ ꯁꯄꯣꯔꯠꯁꯀꯤꯂꯥ ꯏꯅ ꯆꯄꯥ ꯌꯥꯔꯅꯤ ꯃꯗꯨ
ꯑꯣ ꯃꯥꯒꯤ ꯃꯊꯪꯒꯤ ꯅꯨꯄꯥ ꯑꯃ ꯂꯩꯕꯗꯣ
ꯃꯊꯛꯇ ꯑꯣ ꯂꯩꯌꯦ
ꯑꯗꯨ ꯀ꯭ꯂꯥꯁ ꯀꯌꯥ ꯇꯝꯃꯤꯅꯣ ꯃꯥꯗꯤꯌꯦ
ꯃꯥꯗꯤ ꯀ꯭ꯂꯥꯁ ꯀ꯭ꯂꯥꯁ ꯑꯦꯠ ꯃꯥꯜꯂꯦ
ꯑ
ꯅꯍꯥꯟꯗꯣ ꯑꯩꯈꯣꯏ ꯃꯗꯟ ꯈꯣꯏꯒ ꯃꯅꯕꯅꯤ ꯍꯥꯏꯌꯦ
ꯑꯥ
ꯈꯪꯗ꯭ꯔꯦ ꯈꯔ ꯁꯣꯏ ꯈꯔ ꯁꯣꯟꯕ ꯃꯥꯜꯂꯦ ꯑꯩꯈꯣꯏꯒꯤ
ꯑ ꯃꯣꯏꯒꯤ ꯃꯁꯥ ꯂꯣꯏꯅ ꯀꯥꯎꯈ꯭ꯔꯦꯍꯦ ꯑꯩꯗꯤ
ꯍꯣꯏ ꯃꯆꯦ ꯑꯅꯤꯁꯨ ꯁꯤꯗ ꯂꯩꯇꯦꯗ ꯑꯥ ꯑꯥꯎꯠꯁꯥꯏꯗꯠꯇ ꯂꯩ
ꯃꯆꯦ ꯑꯅꯤ ꯃꯥꯗꯤ ꯂꯨꯍꯣꯡꯕꯣ ꯅꯠꯇ꯭ꯔꯣꯅꯦ
ꯃꯆꯦ ꯑꯃꯗꯤ ꯂꯨꯍꯣꯡꯗ꯭ꯔꯦ ꯃꯆꯦ ꯑꯅꯤ ꯃꯣꯏꯗꯣ ꯅꯨꯄꯤ ꯑꯃ ꯑꯅꯤ ꯑꯍꯨꯝ ꯃꯔꯤ ꯃꯉꯥꯅꯦ
ꯌꯥꯃꯤꯍꯦ
ꯅꯨꯄꯤ ꯃꯉꯥ ꯑꯣꯏꯕꯒꯤ
ꯈ꯭ꯋꯥꯏꯗꯒꯤ ꯑꯆꯧꯕꯗꯣ ꯂꯨꯍꯣꯡ ꯍꯦ꯫ ꯑꯗꯨꯒ ꯑꯃꯗꯨꯁꯨ ꯈꯔ ꯎꯝ ꯀꯩꯅꯣ ꯃꯥꯒꯤ ꯃꯨꯕꯗꯣ ꯈꯔ ꯃꯨꯕꯗꯣ
ꯑꯥ
ꯑꯗꯨ ꯅꯨꯄꯤꯗꯣ ꯂꯨꯍꯣꯡꯉꯦ ꯍꯥꯏꯕ ꯅꯠꯇ꯭ꯔꯣ ꯂꯨꯍꯣꯡꯗꯕ꯭ꯔꯣ ꯑꯗꯨꯗꯣ
ꯂꯨꯍꯣꯡꯅꯤꯗ ꯑꯃꯈꯛꯇꯅꯦ ꯑꯍꯟ ꯑꯍꯟꯗꯨꯅꯦ ꯂꯨꯍꯣꯡꯕ
ꯑꯗꯨ ꯃꯥꯗꯤ ꯑꯃꯁꯨ ꯂꯥꯛꯇꯦꯍꯦ ꯈꯨꯟꯗ
ꯑꯣꯍꯣꯏ ꯂꯥꯛꯇꯕꯅꯦ ꯂꯥꯁ ꯏꯌꯥꯔ ꯂꯥꯛꯄꯅꯦ ꯇꯦꯟ ꯌꯥꯔꯁ ꯇꯦꯟ ꯏꯔꯁ ꯍꯦꯂꯒ ꯂꯥꯛꯇꯕꯗꯣ ꯂꯥꯁ ꯌꯔ ꯑꯃꯔꯛ ꯂꯥꯛꯑꯦ ꯑꯗꯨꯒ ꯆꯠꯈ꯭ꯔꯦ ꯑꯃꯨꯛ ꯑꯁꯤꯗ ꯆꯤꯡꯗ ꯂꯩꯅꯤꯡꯗꯦ ꯍꯥꯏꯌꯦ ꯍꯥꯏꯅꯗ꯭ꯔꯤ ꯍꯥꯏꯑ ꯃꯥꯗꯣ
ꯃꯁꯛ ꯌꯥꯝ ꯐꯖꯔꯝ ꯃꯅꯤ ꯅꯦ ꯑꯗꯨꯗꯤ
ꯈꯪꯗꯦ ꯍꯣꯏ ꯄꯥꯏꯔꯝꯃꯅꯤ ꯄꯩꯁꯥ
ꯃꯁꯛꯁꯨ ꯀꯩꯅꯣ ꯑꯣꯜꯂꯪꯅꯤ ꯍꯥꯏꯕ
ꯈꯔ ꯉꯥꯎꯔꯦ ꯎꯝ ꯎꯝ ꯂꯩꯁꯕꯤ ꯐꯥꯔꯦ ꯈ ꯉꯧꯔꯦ
ꯍꯥ ꯍꯥꯥ ꯑꯗꯨ ꯅꯨꯄꯤꯗꯤ ꯑꯩꯈꯣꯏꯒꯤ ꯂꯦꯡꯒꯥ ꯅꯠꯇ꯭ꯔꯣ ꯑꯩꯈꯣꯏꯗꯒꯤ ꯑꯉꯥꯡ ꯑꯣꯏꯕ꯭ꯔꯣ
ꯎ ꯀꯅꯥ
ꯑꯗꯨ ꯅꯨꯄꯤꯗꯣ
ꯑꯣ ꯑꯩꯈꯣꯏꯒꯤ ꯂꯦꯡꯒꯥ ꯅꯠꯇꯦ ꯃꯣꯏ ꯈꯝꯖꯤꯜꯂꯨꯈꯣꯏꯒ ꯂꯦꯡꯒꯥ ꯃꯥꯜꯂꯦ ꯑꯩꯈꯣꯏꯗꯒꯤ ꯈꯔ ꯍꯟꯅꯅꯤꯦꯗ
ꯑꯗꯨꯝ ꯀꯩꯅꯣ ꯇꯨꯝꯖꯦꯟ ꯇꯨꯝꯗꯣ ꯍꯥꯏꯕ ꯅꯨꯄꯤ ꯑꯃ ꯂꯩ ꯑꯁꯤ ꯅꯠꯇꯕꯗꯨ
ꯑ ꯑꯗꯨ ꯑꯗꯨ ꯑ ꯑꯗꯨꯁꯨ ꯑꯥꯎꯠꯁꯥꯏꯗ ꯂꯥꯛꯑꯦ ꯑꯗꯨꯁꯨ ꯑꯥꯎꯠꯁꯥꯏꯗ ꯂꯩꯑꯦ ꯑꯗꯨꯗꯤ ꯑꯃꯛ ꯃꯔꯛꯇ ꯂꯥꯛꯑꯦꯅ ꯈꯨꯟꯗꯁꯨ
ꯑ ꯑꯗꯤ ꯃꯥꯁ ꯎꯗꯦ
ꯃꯥꯗꯤ ꯃꯔ ꯃꯔꯗꯤ ꯂꯥꯛꯑꯦ ꯍꯧꯖꯤꯛꯇꯤ ꯅꯥꯒꯥꯂꯦꯟꯗꯒꯨꯝꯕ ꯂꯩ ꯃꯥꯜꯂꯦ
ꯑꯣ ꯀꯩ ꯇꯧꯔꯒ ꯂꯩꯔꯣ ꯃꯥꯗꯤ
ꯊꯕꯛ ꯇꯧꯕ ꯃꯥꯜꯂꯦ ꯏꯁꯥ ꯇꯥꯔꯒ ꯆꯠꯄ ꯃꯥꯜꯂꯦ
ꯎꯝ ꯌꯥꯐꯩ
ꯎꯝ ꯃꯣꯏꯒꯤ ꯄꯩꯁꯥ ꯇꯂꯒ ꯆꯠꯂꯦ ꯌꯨꯝꯒꯤꯁꯨ ꯈꯔ ꯈꯔ ꯄꯤꯕ ꯃꯥꯜꯂꯦ ꯌꯨꯝ ꯌꯨꯝꯒꯤꯁꯨ ꯁ ꯈꯔ ꯈꯔ ꯄꯤꯌꯨ ꯃꯥꯜꯂꯦ ꯄꯩꯁꯥꯗꯣ
ꯑꯥ
ꯌꯥꯝ ꯇꯜꯂꯝꯅꯤꯗ ꯃꯕꯥꯅꯤꯗꯣ ꯑꯗꯨꯝ ꯆꯠꯄ ꯀꯨꯏꯈ꯭ꯔꯕꯅꯤꯅꯀꯣ
ꯃꯥꯒꯤ ꯃꯆꯦ ꯃꯆꯦꯗꯤ ꯃꯥꯒꯤ ꯃꯥꯒꯤ ꯐ꯭ꯔꯦꯟꯒ ꯃꯥꯒꯤ ꯑꯗꯨꯝ ꯀꯩꯅꯣ ꯄꯨꯜꯂꯒ ꯃꯣꯏꯅꯤꯅ ꯀꯩꯅꯣ ꯇꯧꯕꯅꯦ ꯍꯥꯏꯕ ꯅꯠꯇ꯭ꯔꯣ
ꯐꯪꯖꯦ ꯑꯩꯗꯤ ꯑꯣꯔꯝꯕꯅꯤ ꯐ
ꯏꯝꯐꯥꯜꯗ ꯑꯃꯨꯛꯒꯜ ꯂꯥꯛꯅꯤ ꯍꯥꯏꯔꯒ ꯂꯩꯅꯤ ꯍꯥꯏꯔ ꯂꯩꯗ ꯃꯣ ꯂꯩꯦꯕ
ꯎꯝ ꯃꯆꯦꯗꯨꯔ
ꯑꯥ
ꯑꯣ ꯑꯩ ꯈꯦ
ꯀꯅꯥꯅ ꯍꯥꯏꯕꯤꯕꯅꯣ ꯀꯥꯎꯈ꯭ꯔꯦ ꯑꯩꯁꯨ ꯀꯣꯏ ꯗꯧꯔ ꯂꯩꯔꯣ ꯅꯪꯗꯤ ꯏꯔꯨ ꯂꯩꯔꯣ
ꯑꯩꯗꯤ ꯑꯗꯨꯝ ꯂꯦꯕꯔꯒ ꯋꯥꯔꯤ ꯁꯥꯔꯒ ꯌꯨꯝ ꯈꯔ ꯈꯔ ꯆꯦꯡꯉꯒ ꯂꯩ ꯋꯥꯔꯤ ꯁꯥꯔꯗꯤ ꯌꯨꯝ ꯁꯦꯡꯕ ꯅꯨꯡꯉꯥꯏ ꯋꯥꯔꯤ ꯁꯥꯗ꯭ꯔꯗꯤꯀꯣ ꯇꯨꯝꯅꯤꯡꯉ
ꯏꯟꯇꯔꯦꯁ ꯂꯩꯕꯅꯦꯕ
ꯋꯥꯔꯤ ꯁꯥꯔꯗꯤꯀꯣ ꯑꯁ ꯑꯦꯛꯇꯤꯚ ꯑꯣꯏꯌꯦ ꯕꯥꯗꯤ
ꯌꯥꯏꯌꯦ ꯌꯥꯏ ꯑꯗꯨꯗꯤ ꯑꯗꯨꯝ ꯇꯧꯔꯛꯗꯧꯕ ꯃꯥ ꯃꯥꯂꯦ
ꯑꯩ ꯋꯥꯔꯤ ꯁꯥꯔꯗꯤ ꯌꯨꯝ ꯌꯥꯝ ꯅꯥꯟꯗꯧ ꯃꯥꯜꯂꯦ
ꯎꯝ
ꯏꯒꯤ ꯑꯩꯗꯤꯣ ꯑꯩꯁꯨ ꯊꯕꯛꯁꯨ ꯇ꯭ꯗꯦ ꯗꯥ ꯌꯨꯃꯗꯥꯁꯨ ꯊꯕꯛ ꯇ꯭ꯗꯦ ꯗꯥ ꯏꯗ꯫ ꯇꯥꯅꯕꯒꯤ ꯀꯣ ꯍꯤꯞꯄꯂꯒꯥ ꯂꯦꯏꯌꯦ ꯑꯗꯨꯝ꯫ ꯌꯨꯝ ꯌꯨꯝꯁꯨ ꯐꯖꯅ ꯑꯗꯨꯝ ꯅꯪꯒꯨꯝꯗ ꯁꯦꯡꯕ ꯃꯤ ꯅꯠꯇꯦꯕ ꯑꯩꯁꯨ
ꯇ ꯍꯥꯏꯔꯤꯌꯦ ꯑꯩꯁꯨ ꯌꯥꯝ ꯇꯪꯂꯦꯗ ꯍꯧꯖꯤꯛꯀꯥꯟꯗꯤ
ꯑꯦꯛꯇꯤꯕ ꯑꯣꯏꯕꯅꯦ ꯌꯨꯝ ꯁꯦꯝꯕꯥ ꯗꯤ ꯄꯨꯔꯥ ꯑꯦꯛꯁꯄꯔꯠ ꯅꯦ ꯕꯥ꯫ ꯑꯦꯁ ꯑꯦꯟ. ꯖꯤ. ꯂꯨꯍꯣꯡꯒꯥ꯫ ꯑꯦꯁ꯭ꯍ ꯅꯅꯦꯝꯕꯣꯛ ꯗꯨ ꯅꯨꯡꯒꯥꯅꯤ ꯍꯦꯍ꯫
ꯀꯗꯥꯏꯗꯥꯒꯤ꯫ ꯈ꯭ꯋꯥꯏꯗꯒꯤꯩ ꯇꯥꯟꯕꯤ ꯅꯨꯄꯤꯕꯨꯣ ꯑꯁ ꯎ ꯌꯥꯝ ꯇꯟꯈ꯭ꯔꯕꯅꯦꯍ
ꯑꯦꯛꯇꯤꯚ ꯑꯣꯏꯕꯅꯤꯍꯦ ꯑꯩꯗꯤ ꯌꯨꯝ ꯁꯦꯡꯗꯦ ꯑꯗꯨꯝ ꯑꯩꯗꯤꯀꯣ ꯑꯣꯛꯆꯥꯛ ꯄꯤꯕ ꯆꯠꯄ ꯂꯧꯃꯔꯝꯕ ꯆꯠꯄ ꯑꯗꯨ ꯑꯗꯨ ꯂꯣꯏꯔꯗꯤ ꯌꯨꯝ ꯌꯨꯃꯗꯥ ꯂꯀꯥꯒꯥ ꯑꯦꯔꯨ ꯑꯦꯔꯨꯖꯥꯊꯣꯀꯒꯥ ꯑꯃꯨꯛ ꯍꯤꯞꯄꯥꯒꯥ ꯂꯦꯏꯕꯅꯦ꯫
ꯑꯗꯨ ꯂꯥꯑꯣ ꯒꯨꯝꯕꯥ ꯆꯇꯂꯒꯥ ꯗꯤ ꯌꯥꯝ ꯇꯥꯅꯕꯅꯦ꯫
ꯑꯦꯁ꯭ꯍ ꯍꯣꯏ ꯌꯥꯝ꯫ ꯋꯥꯏ ꯇꯥꯅꯕꯅꯦ꯫
ꯊꯕꯐꯝ ꯃꯆꯥ ꯃꯆꯥ ꯇꯧꯔꯁꯨ ꯌꯨꯝꯗꯨꯗꯔ ꯑꯃꯨꯛ ꯌꯨꯝꯒꯤ ꯊꯕꯛꯇꯣ ꯇꯧꯅꯤꯡꯗꯕꯅꯦꯕ
ꯎꯝ ꯎꯝ ꯂꯥꯑꯣ ꯆꯇꯕꯥ ꯗꯨꯟꯅꯥ ꯈ꯭ꯔꯥ ꯐ꯭ꯍꯔꯦ ꯗꯥ꯫
ꯆ꯭ꯇꯄꯥꯁꯨ ꯅꯨꯉ꯭ꯒꯥꯏ ꯗꯥ ꯂꯥꯑꯣ ꯁꯨ꯫
ꯂꯧꯗ ꯀꯔꯤ ꯀꯔꯤꯅꯣ ꯄꯣꯠ ꯆꯩꯩ ꯀꯔꯤ ꯀꯔꯤꯅꯣ ꯆꯥꯅꯕꯒꯤ ꯊꯣꯛꯑꯗꯤ ꯀꯣ ꯑꯗꯨꯝ ꯆ꯭ꯇꯄꯥ ꯅꯨꯡꯒꯥꯏꯕꯥꯅꯤ ꯗꯥ꯫
ꯅꯨꯡꯗꯥꯏ ꯍꯣꯏ꯫ ꯑꯈꯣꯏ ꯁꯨ ꯂꯥꯑꯣ ꯗꯨ ꯌꯥꯝ ꯂꯥꯄꯇꯦ ꯗꯥ ꯑꯗꯨ ꯑꯁ꯭ꯍ ꯀꯦꯏꯅꯣ ꯗꯤ ꯇ꯭ꯕꯥꯕꯥ ꯌꯥꯝ ꯉꯅꯕꯥ꯫
ꯑꯈꯣꯏꯖꯤꯁꯨ ꯑꯥ ꯂꯥꯄꯇꯦ ꯍ꯭ꯋꯖꯤꯛ ꯀꯥꯟ ꯒꯤ꯫
ꯑꯣꯍ ꯂꯥꯄꯇꯥꯕꯥ ꯗꯨꯅꯥ ꯐꯦꯏꯌꯦ꯫ ꯂꯥꯞꯄ ꯂꯧꯗꯤ ꯃꯐꯝꯗꯤ ꯐꯗꯤ ꯐꯖꯕꯅꯤꯗ ꯂꯥꯞꯄꯕꯨꯗꯤꯀꯣ ꯆꯇꯄꯥ ꯗꯤ ꯋꯥꯕꯥ꯫
ꯑꯁꯤ ꯄꯥꯔꯠ ꯇꯨ ꯑꯩꯈꯣꯏꯒꯤ ꯄꯥꯔꯠ ꯇꯨꯒꯤ ꯂꯝꯕꯤ ꯆꯠꯅꯕ ꯃꯊꯛꯇ ꯅꯣꯏꯒꯤ ꯂꯧ ꯑꯃ ꯂꯩꯅ ꯅꯣꯏ ꯏꯃꯥꯒꯤ ꯂꯧ ꯑꯃ ꯂꯩꯕꯅꯦ
ꯑꯉ꯭ꯒ ꯑꯥ ꯑ ꯂꯦꯏꯌꯦ꯫
ꯑꯗꯨꯒꯤ ꯃꯊꯛ ꯃꯊꯀꯗꯅꯦ ꯕꯥ ꯑꯈꯣꯏ꯫ ꯑꯈꯣꯏ ꯒꯤꯁꯨ꯫
ꯑꯣ ꯑꯗꯨꯗꯤ ꯅꯛꯑꯦ
ꯌꯥꯝ ꯂꯥꯞꯄꯁꯨ ꯋꯥꯏꯕ
ꯑꯣ ꯑꯩ ꯍꯣꯔꯦꯟ ꯇꯧꯔꯛꯀꯦꯀꯣ
ꯑꯣ ꯑꯣ
ꯎꯝ ꯎꯝ ꯎꯝ